ꯍꯜꯂꯣ
ꯎꯝ
ꯇꯥꯏꯀꯣ
ꯐꯖꯅ ꯇꯥꯏꯌꯦ
ꯑꯆꯥ ꯑꯁ ꯇꯥꯗ꯭ꯔꯤ ꯔꯅ ꯑꯁ ꯌꯥꯝ ꯋꯥꯕꯅꯦ
ꯄꯥꯈꯠꯄ꯭ꯔꯥ
ꯍꯣꯏ ꯑꯗꯨꯒꯤꯅꯦꯕ ꯀꯩꯗꯧꯔꯤꯅꯣ
ꯑꯁ ꯍꯧꯖꯤꯛꯗꯤ ꯅꯪꯉꯣꯟꯗ ꯑꯗꯨꯝ ꯋꯥꯔꯤ ꯁꯥꯔꯒ ꯂꯩꯔꯤꯁꯤꯗꯤ
ꯑꯁ ꯌꯥꯏꯅꯦ
ꯅꯪꯉꯣꯟꯗ ꯋꯥꯔꯤ ꯁꯥꯕ ꯀꯥꯟꯗ ꯀꯃꯥꯏꯅ
ꯑ ꯂꯩꯅ ꯍꯣꯏ ꯆꯨꯝꯕꯗꯤ ꯆꯨꯝꯃꯦ ꯍꯣꯏ ꯆꯨꯝꯃꯅꯤ ꯆꯨꯝꯃꯦ ꯅꯪ ꯍꯥꯏꯔꯤꯁꯨ ꯑꯗꯨ
ꯎꯝ
ꯑꯗꯨꯒꯤ ꯀꯩꯅꯣꯗ ꯑꯇꯩ ꯑꯃꯨꯛ ꯇꯥꯏ ꯑꯃꯨꯛ ꯀꯔꯤ ꯊꯕꯛ ꯇꯧꯔꯒ ꯂꯩꯕꯅꯣ ꯍꯥꯏꯕꯅꯤꯗ ꯑꯗꯨꯝ ꯍꯪꯡꯕꯅꯤꯗ
ꯑꯗꯨꯝ ꯐꯝꯔꯒ ꯋꯥꯔꯤ ꯁꯥꯟꯅꯔꯦ ꯍꯧꯖꯤꯛꯇꯤ
ꯑ ꯂꯣꯏꯔꯦ ꯋꯥꯔꯤ ꯑ ꯥ
ꯅꯣ ꯅꯪꯁꯨ ꯍꯧꯕꯇ ꯉꯥꯏꯔꯤꯌꯦ
ꯑꯩꯅ ꯍꯥꯏꯗꯤꯀꯣ ꯅꯪ ꯅꯪꯒ ꯃꯤ ꯑꯃ ꯐꯝꯅ ꯑꯥ ꯀꯩꯅꯣ ꯐꯝꯃꯕ ꯀꯥꯟꯗ ꯐꯝꯅꯕ ꯀꯥꯟꯗ ꯀꯩꯅꯣ ꯋꯥꯔꯤ ꯁꯥꯏꯅ
ꯍꯣꯏ ꯍꯣꯏ
ꯑꯗꯨ ꯀꯥꯟꯗꯁꯨ ꯅꯪ ꯊꯕꯛ ꯑꯃ ꯇꯧꯕ ꯌꯥꯏꯅ ꯑꯗꯨ ꯊꯕꯛꯇꯨꯅꯦ ꯑꯩꯅ ꯍꯪꯉꯤꯁꯦ
ꯑꯗꯣ ꯃꯤ ꯌꯥꯝ ꯃꯔꯨ ꯑꯣꯏꯕ ꯃꯤꯒ ꯋꯥꯔꯤ ꯁꯥꯟꯅꯔꯗꯤ ꯇꯨꯃꯤꯟꯅ ꯑꯗꯨꯝ ꯋꯥꯔꯤ ꯁꯥꯟꯅ ꯇ꯭ꯔꯣ
ꯑꯁ ꯅꯪꯒꯤꯁꯦ ꯂꯩꯕꯨꯗꯤ ꯂꯩꯕꯖꯥꯅꯤ ꯍꯦ
ꯀꯩꯅꯣ ꯅꯪꯁꯦ
ꯆꯨꯝꯃꯦ ꯆꯨꯝꯃꯦ ꯀꯩ ꯏꯟꯁꯥꯡ ꯆꯔꯥꯒꯦ ꯌꯥꯔꯦ ꯑꯗꯨ ꯇꯣꯄꯩꯛꯇꯣ
ꯑꯗꯨꯝ ꯐꯥꯒꯤ ꯇꯧꯕꯅꯤꯗ ꯅꯪꯉꯣꯟꯗ ꯐꯥꯒꯤ ꯇꯧꯕ
ꯑꯗꯨꯗꯨꯅꯤꯅ ꯑꯗꯨꯗꯤꯅꯗ
ꯎꯝ ꯎꯝ ꯑꯩꯗꯤ ꯆꯥꯗ꯭ꯔꯤꯗ ꯆꯝꯐꯨꯠ ꯑꯃꯒ ꯑꯣꯝꯂꯦꯠ ꯑꯃꯒ ꯍꯣꯏ ꯈꯔ ꯗꯥꯏꯇꯤꯡ ꯇꯧꯕꯀꯣ
ꯍꯩꯁ ꯂꯣꯏꯔꯦꯍꯦ ꯍꯧꯖꯤꯛꯄꯨ ꯗꯥꯏꯇ
ꯑ ꯑꯩꯈꯣꯏ ꯑꯩꯈꯣꯏ ꯏꯅꯥꯎ ꯅꯨꯄꯥꯅ ꯆꯝꯐꯨꯠ ꯇꯧꯕꯤꯌꯦ ꯍꯥꯏꯌꯦ ꯆꯝꯐꯨꯠ ꯑꯣꯝꯂꯦꯠ
ꯑ ꯀꯩꯅꯣꯗ ꯀꯩꯅꯣ ꯕꯣꯗꯤ ꯀꯟꯇꯦꯁꯀꯨꯝꯕ ꯆꯠꯀꯦ ꯍꯥꯏꯔꯣ
ꯑꯗꯨꯗꯤ ꯅꯠꯇꯦꯗ ꯑꯗꯨꯝ ꯈꯔ ꯐꯤꯔꯣꯜ ꯁꯦꯠꯄ ꯅꯨꯡꯉꯥꯏꯅꯕ ꯍꯥꯏꯅꯀꯣ
ꯌꯥꯏꯅꯦ
ꯈꯔ ꯐꯤꯔꯣꯜ ꯁꯦꯠꯄ ꯅꯨꯡꯉꯥꯏꯅꯕ ꯍꯥꯏꯅ
ꯌꯥꯏꯅꯦ ꯎꯝ ꯐꯤꯔꯣꯟ ꯍꯧꯖꯤꯛꯇꯤ ꯐꯤꯔꯣꯟ ꯆꯠ ꯅꯠꯇꯦ ꯑꯩꯅ ꯑꯩꯅ ꯈꯪꯅꯤꯡꯉꯤꯁꯦ ꯍꯧꯖꯤꯛ ꯄꯨꯨꯗꯤ ꯐꯤꯔꯣꯟ ꯁꯦꯠ ꯁꯦꯠꯄ ꯌꯥꯗ꯭ꯔꯕꯣꯕ
ꯑ ꯑꯗꯣ ꯂꯩꯗꯅ ꯑ ꯀꯩ ꯍꯥꯏꯁꯤꯔ ꯑꯩꯅ ꯄꯥꯝꯕ ꯗꯤꯖꯥꯏꯟ ꯑꯩꯅ ꯄꯥꯝꯕ ꯃꯑꯣꯡ ꯑꯃ ꯂꯩꯗꯅ ꯑꯗꯣ ꯎꯝ ꯎꯝ ꯑꯗꯨꯒꯨꯝꯕꯗꯣ ꯑꯩ ꯍꯥꯏꯌꯦꯕꯀꯣ ꯑꯗꯣ ꯑꯁꯤ ꯑꯁꯤ ꯗ꯭ꯔꯦꯁꯁꯦ ꯑꯩꯅ ꯍꯥꯞꯅꯤꯡꯉꯦ ꯁꯤ ꯐꯤꯔꯣꯟꯁꯦ ꯑꯩꯅ ꯍꯥꯞꯅꯤꯡꯉꯦ ꯍꯥꯏꯅ ꯆꯥꯕꯗꯤ ꯂꯦꯞꯇꯕ ꯄꯪ ꯆꯥꯗ ꯆꯥꯔꯒ ꯄꯪ ꯅꯣꯏꯗ ꯅꯣꯏꯔꯒ ꯑꯁ ꯑꯩꯗꯤꯗꯤ ꯑꯁꯤ ꯍꯥꯞꯅꯤꯡꯉꯦ ꯑꯗꯨ ꯏꯁꯥꯒꯤ ꯌꯥꯗꯦ ꯈꯣꯠꯇꯦ ꯑꯗꯨꯃꯥꯏꯅ ꯍꯌꯦꯡꯈꯩ ꯉꯥꯡ ꯉꯥꯡꯗꯣꯏꯕ ꯁꯔꯨꯛꯄꯨꯗꯤ ꯏꯁꯥꯅ ꯈꯔ ꯀꯔꯤ ꯍꯥꯏꯁꯔ ꯆꯥꯕ ꯊꯛꯄꯗꯣ ꯈꯔ ꯆꯦꯛꯁꯤꯟꯅ ꯍꯧꯔꯒ ꯁꯤꯠꯅꯤꯡꯕ ꯗ꯭ꯔꯦꯁ ꯑꯗꯨꯃꯥꯏꯅ ꯁꯤꯠꯄꯗꯨꯅ ꯐꯩꯗꯅ
ꯗ꯭ꯔꯦꯁ ꯗ꯭ꯔꯦꯁ ꯁꯦꯛꯅꯤꯡꯉꯥꯏ ꯆꯥꯛ ꯆꯥ ꯅꯪꯅ ꯂꯩꯔꯤꯁꯦ ꯑꯩꯁ ꯑꯉꯛꯄꯅꯤꯍꯦ
ꯅꯪꯒꯤ ꯀꯩꯅꯣ ꯅꯁꯥꯒꯤꯁꯨ ꯈꯔ ꯈꯟꯒ꯭ꯔꯕꯅꯤꯅꯦ ꯍꯧꯖꯤꯛꯄꯨꯗꯤ ꯍꯣꯏ ꯉꯝꯃꯝꯒꯅꯤ ꯑꯁ
ꯑꯁ ꯇꯥꯏ ꯇꯤꯡ ꯇꯧꯋꯦ ꯍꯥꯏꯕ ꯋꯥꯅꯦ ꯅꯪꯉꯣꯟꯗꯒꯤ ꯍꯦꯟꯅ ꯆꯥꯔꯝꯒꯅꯤ
ꯄꯦꯜꯂꯦ ꯑꯩꯕꯨꯗꯤ ꯇ꯭ꯋꯦꯟꯇꯤ ꯐꯣꯔ ꯑꯋꯥꯔꯁꯅꯦ ꯆꯥꯒꯗꯕ ꯂꯩꯔꯗꯤ ꯆꯥ ꯂꯩ
ꯑꯗꯣ ꯆꯥꯒꯟꯕ ꯀꯣꯏꯏꯁꯦ ꯃꯁꯥꯗꯤ ꯀꯪꯉꯦ ꯍꯥꯏꯕꯅꯦꯀꯣ
ꯑꯗꯨꯅꯦ ꯑꯗꯨꯒꯤꯅꯤ ꯑꯩꯅ ꯍꯥꯏꯔꯤꯁꯦ ꯑꯩꯁꯦ ꯌꯥꯝ ꯀꯪꯕꯅꯦꯕ ꯅꯣꯏꯗꯕꯅꯦꯕ ꯑꯩꯁꯦ ꯑꯗꯨ ꯑꯣꯏꯔꯁꯨ ꯆꯥꯕꯁꯦ ꯂꯦꯞꯇꯕꯅꯦꯕ ꯎꯕ ꯈꯨꯗꯤꯡ ꯆꯥꯕꯅꯦ ꯑꯩꯗꯤ
ꯐꯥꯒꯤꯗꯅ ꯑꯩꯅ ꯁꯨꯝ ꯐꯥꯒꯤ ꯇꯧꯕꯅꯦ ꯑꯁ ꯑꯩꯗꯤ ꯄꯨꯟꯁꯤꯗꯀꯣ ꯑꯩ ꯗꯥꯏꯇꯤꯡ ꯁꯨꯡꯇꯧ ꯇꯧꯗ꯭ꯔꯤꯌꯦꯀꯣ
ꯊꯥꯖꯗꯦꯗ
ꯗꯥꯏ-ꯇꯤꯡ ꯁꯨꯡꯇꯧ ꯇꯧꯗꯦ
ꯅꯠꯇꯦ ꯐꯥꯒꯤꯔ ꯑꯁꯦꯡꯕꯩꯔ ꯍꯥꯏꯗꯣꯛꯈ꯭ꯔꯕ ꯋꯥꯗꯨꯗꯤ ꯑꯗꯨꯝ ꯂꯧꯈ꯭ꯔꯕꯅꯦ ꯑꯩꯗꯤ
ꯍꯣꯏ ꯑꯗꯨꯗꯤ ꯅꯪꯅ ꯊꯥꯖꯅꯤꯡꯕꯗꯤ ꯑꯗꯨꯝ ꯊꯥꯖꯕꯗ ꯀꯌꯥꯝ ꯀꯥꯏꯗꯦ
ꯅꯪ ꯅ ꯑꯃꯨꯛ ꯑ ꯑꯗꯨꯗꯣ ꯐꯥꯒꯤ ꯇꯧꯔꯒ ꯍꯥꯏ ꯍꯥꯏ ꯀꯩꯅꯣ ꯑꯗꯨ ꯑꯗꯨꯃꯥꯏꯅ ꯍꯥꯏꯔꯁꯨ ꯑꯗꯨꯗꯤ ꯊꯥꯖꯗꯕꯅꯤ ꯑꯍꯥꯟꯕ ꯍꯥꯏꯈꯤꯕꯗꯨꯅꯦ ꯑꯩ ꯊꯥꯖꯒꯗꯕꯁꯦ
ꯐꯔꯦꯅꯦ
ꯑꯗꯣ ꯉꯁꯤꯗꯤ ꯀꯣꯏꯕ ꯀꯩꯀꯩꯅꯣ ꯆꯠꯂꯣꯏꯗ꯭ꯔꯣ ꯁꯟꯗꯦꯅꯤꯅ
ꯉꯁꯤꯁꯦꯀꯣ ꯑꯩ ꯊꯕꯛ ꯆꯤꯟꯗꯣꯏ ꯃꯥꯜꯂꯦ ꯑꯩꯈꯣꯏꯒꯤ ꯊꯕꯛꯁꯦ ꯌꯥꯝ ꯆꯤꯟꯗꯣꯏ ꯃꯥꯜꯂꯦꯕ
ꯈꯪꯅꯤꯡꯉꯦ ꯍꯪꯕꯗꯤ ꯍꯪꯉꯣꯏ ꯑꯩꯗꯤ ꯍꯪꯕꯗꯤ ꯍꯪꯅꯤꯡꯗꯦ ꯑꯗꯨ ꯑꯣꯏꯔꯁꯨ ꯈꯪꯉꯁꯨ ꯈꯪꯅꯤꯡꯉꯦ
ꯑꯩꯈꯣꯏꯒꯤ ꯊꯕꯛꯁꯦ
ꯑꯥ
ꯆꯤꯟꯗꯣꯏ ꯃꯥꯜꯂꯦꯕ ꯑꯗꯣ ꯍꯌꯦꯡꯗꯤ ꯑꯃꯨꯛ ꯁ꯭ꯀꯨꯜ ꯈꯣꯏ ꯚꯦꯀꯦꯁꯟ ꯂꯣꯏꯔꯕꯅꯤꯅ ꯀꯣ ꯁꯨꯇꯤ ꯂꯣꯏꯈ꯭ꯔ ꯄꯨꯟꯅ ꯍꯌꯦꯡꯁꯤꯗꯤ ꯑꯃꯨꯛꯀ ꯁ꯭ꯀꯨꯜ ꯆꯠꯄ ꯍꯧꯔꯅꯤꯗꯅ ꯑꯗꯨꯒꯤ ꯍꯣꯏ
ꯆꯥ
ꯑꯗꯨꯅꯤꯅ ꯎꯝ ꯑꯣ ꯍꯞꯇꯥ ꯑꯅꯤꯒꯨꯝ ꯍꯞꯇꯥ ꯑꯅꯤ ꯐꯥꯗ꯭ꯔꯖꯥꯠꯔꯥ ꯈꯪꯗꯦ ꯑꯗꯨꯒꯤ ꯉꯁꯤꯁꯦ ꯊꯕꯛꯁꯤꯡꯁꯦ ꯂꯣꯏꯁꯤꯟꯕꯤꯗ꯭ꯔꯗꯤ ꯌꯥꯔꯔꯣꯏꯗꯅ
ꯌꯥꯝ ꯊꯕꯛ ꯀꯩꯅꯣ ꯇꯧꯕ ꯃꯥꯜꯂꯤꯀꯣ
ꯊꯕꯛ ꯌꯥꯝ ꯐꯕ ꯃꯥꯟꯕ꯭ꯔꯥ
ꯊꯥꯖꯗꯦꯍꯦ
ꯑꯁ ꯅꯪꯅꯦ ꯑꯩꯅ ꯑꯩꯅ ꯑꯁꯦꯡꯕ ꯑꯗꯨꯃꯥꯏꯅ ꯍꯥꯏꯔꯁꯤ ꯊꯥꯖꯗꯦ ꯍꯥꯏꯔ ꯐꯥꯒꯤ ꯇꯧꯔꯀꯥꯟꯗ ꯑꯃꯨꯛꯀꯥ ꯊꯥꯖꯕ ꯌꯥꯏꯌꯦ ꯅꯪ ꯅꯪ ꯌꯥꯏꯀꯣ
ꯑꯩꯗꯤ ꯀꯩꯅꯣꯅꯦ ꯃꯥꯅ ꯀꯩꯅꯣ ꯃꯣꯏꯅ ꯑꯦ ꯅꯠꯇꯦ ꯃꯤ ꯅꯪ ꯋꯥ ꯉꯥꯡꯉꯀꯥꯟꯗ ꯊꯥꯖꯒꯗꯕ ꯋꯥꯐꯝ ꯅꯠꯇ꯭ꯔꯒ ꯑꯁꯤ ꯋꯥꯁꯦ ꯊꯥꯖꯗꯦ ꯍꯥꯏꯕꯁꯦ ꯂꯩꯕ ꯈꯪꯕꯅꯦ ꯑꯗꯨꯒꯤꯅꯦꯕ ꯊꯕꯛꯀꯤ ꯃꯇꯥꯡꯗꯗꯤ ꯇꫭꯛꯑꫭꯀꫭ ꯍꯣꯏ ꯗꯥꯏꯇꯤꯡꯕꯨꯗꯤ ꯑꯗꯨꯝ ꯆꯨꯝꯃꯝꯒꯅꯤ
ꯑꯦ ꯅꯨꯄꯤ ꯑꯌꯥꯝꯕꯗ ꯗꯥꯏꯇꯤꯡ ꯇꯧꯅꯕꯅꯤꯅꯀꯣ
ꯑꯗꯣ ꯃꯤꯒꯤ ꯃꯥꯏ ꯃꯥꯒꯤ ꯑꯄꯥꯝꯕ ꯑꯄꯥꯝꯕꯅꯦ ꯑꯗꯨ ꯑꯣꯏꯔꯁꯨ ꯀꯩꯒꯤꯅꯣ ꯑꯩ ꯈꯪꯅꯤꯡꯉꯤꯁꯦ ꯆꯥꯛ ꯂꯥꯝꯃ ꯀꯥꯟꯗ ꯑꯁ ꯌꯥꯝ ꯆꯥꯅꯤꯡꯗꯦ ꯑꯩ ꯗꯥꯏꯇꯤꯡ ꯇꯧꯔꯒ ꯂꯩ ꯍꯥꯏꯁꯦ ꯃꯣꯏꯒꯤꯁꯦ
ꯑꯗꯣ ꯑꯩꯍꯥꯏꯒꯦ ꯍꯩꯕꯤꯒꯦꯅꯦ
ꯃꯠꯇꯦ ꯗꯤꯁꯀ꯭ꯔꯥꯞ ꯇꯧꯕꯤꯒꯦꯔꯥ ꯈꯔꯥ ꯁꫭꯠꯂꯤ ꯑꯦꯛꯁ ꯄ꯭ꯂꯦꯟ ꯇꯧꯕꯤꯒꯦꯔꯥ
ꯑꯩ ꯑꯩꯒꯤ ꯑꯩ ꯑꯇꯣꯞꯄꯒꯤꯗꯤ ꯈꯪꯗꯦꯀꯣ ꯑꯩ ꯏꯁꯥꯒꯤꯗꯤ ꯑꯩꯅ ꯆꯥꯛ ꯑꯩꯗꯤꯀꯣ ꯆꯥꯛ ꯂꯥꯗ꯭ꯔꯦ ꯍꯥꯏꯌꯦꯗꯅ ꯑꯗꯨ ꯑꯣꯏꯔ ꯆꯥꯔꯅꯦꯕ ꯕ ꯑꯗꯨ ꯑꯣꯏꯔꯁꯨ ꯌꯥꯝ ꯆꯥꯁꯤꯟꯅꯗꯤꯀꯣ
ꯑꯥ ꯑꯥ ꯑꯗꯣ
ꯑꯣ ꯗꯥꯏꯇꯤꯡ ꯇꯧꯕ ꯈꯣꯠꯄꯒꯤꯅ ꯌꯥꯝ ꯆꯥꯁꯤꯜꯂꯨꯔꯕ ꯀꯩ ꯍꯥꯏꯁꯤꯔꯥ ꯏꯁꯥ ꯑꯗꯣ ꯑꯗꯨꯝꯥꯏꯅ ꯀꯔꯤ ꯍꯥꯏꯁꯤꯔꯥ ꯂꯩꯕ ꯅꯨꯡꯉꯥꯏꯇꯕꯗꯣ ꯑꯗꯨꯒꯤ ꯎꯝ ꯈꯤꯇꯪ ꯈꯤꯇꯪ ꯈꯔ ꯇꯣꯏꯅ ꯆꯥꯕꯗꯣꯀꯣ ꯑꯗꯨ ꯇꯧꯋꯦꯕ ꯑꯩꯗꯤ ꯑꯃꯔꯛ ꯆꯥꯕꯗ ꯐꯖꯅ ꯇꯥꯞ ꯇꯥꯟꯅ ꯆꯥꯕꯗꯣ ꯑꯗꯨꯃꯥꯏꯅ ꯇꯧꯔꯗꯤ ꯑꯩꯒꯤ ꯄꯨꯛꯅ ꯅꯨꯡꯉꯥꯏꯇꯕꯒꯤꯔꯗꯤ ꯈꯪꯗ꯭ꯔꯦꯀꯣ ꯑꯗꯣ ꯄꯨꯛ ꯐꯠꯇꯕ ꯏꯔꯗꯤ ꯈꯪꯗꯦ ꯑꯗꯣ ꯌꯥꯝ ꯌꯥꯝ ꯆꯁꯤꯟꯕ ꯑꯗꯨꯗꯤ ꯉꯝꯗꯦꯕ ꯂꯥꯝꯃꯦ ꯍꯥꯏꯔꯁꯨꯀꯣ ꯥꯆꯥꯛ ꯌꯥꯝ ꯂꯥꯝꯃꯦ ꯍꯥꯏꯔꯁꯨ ꯈꯔ ꯑꯗꯨꯝ ꯆꯥꯔꯅꯤ ꯑꯗꯣ ꯄꯨꯡꯈꯥꯏꯒꯨꯝꯕ ꯄꯨꯡ ꯑꯃꯒꯨꯝꯕ ꯂꯩꯔꯗꯤ ꯀꯩꯅꯣꯝ ꯃꯃꯨꯛꯀ ꯆꯥꯅꯤꯡꯕꯗꯣ ꯑꯗꯨꯃꯥꯏꯅ ꯇꯧꯋꯦꯕ
ꯌꯥꯝ ꯌꯥꯝꯅ ꯆꯥꯕ ꯃꯥꯜꯂꯦꯀꯣ ꯑꯗꯨꯗꯤ ꯋꯥꯟ ꯇꯥꯏꯝꯗ ꯋꯥꯟ ꯇꯥꯏꯝꯗ ꯋꯥꯟ ꯇꯥꯏꯝꯗ ꯌꯥꯝꯅ ꯆ ꯆꯥꯕꯗꯒꯤꯀꯣ ꯈꯔ ꯍꯦꯟꯕꯅꯦ ꯑꯗꯨꯒꯨꯝꯕ ꯁꯤꯡꯗꯣ ꯇꯣꯏꯅ ꯇꯣꯏꯅ ꯑꯗꯨꯝ ꯃꯇꯝ ꯈꯔ ꯂꯩꯔꯒ ꯑꯃꯨꯛ ꯆꯥꯏ ꯃꯇꯝ ꯈꯔ ꯂꯩꯔꯒ ꯑꯃꯨꯛ ꯆꯥꯏ ꯑꯗꯨꯒꯨꯝꯕ ꯃꯤꯁꯤꯡꯗꯣ ꯌꯥꯝ ꯆꯥꯕꯅꯦꯀꯣ ꯅꯪꯁꯨꯅꯦꯀꯣ ꯑꯗꯨꯗꯤ
ꯆꯥꯏꯌꯦ ꯆꯥꯏꯌꯦ ꯆꯥꯕꯗꯤ ꯆꯥꯗꯦ ꯍꯥꯏꯕ ꯌꯥꯗꯦ ꯆꯥꯏꯑꯦ ꯇꯁꯦꯡꯕ
ꯌꯥꯝ ꯌꯥꯝ ꯌꯥꯝ ꯁꯤꯟꯁꯤꯌꯔ ꯑꯣꯏꯅ
ꯑꯁꯤ ꯃꯇꯥꯡꯗꯤꯗ ꯑꯩ ꯇꯁꯦꯡꯅ ꯍꯥꯏꯔꯦ ꯀꯦꯀꯨ ꯌꯥꯝ ꯆꯥꯕꯅꯦꯀꯣ
ꯑ
ꯈꯨꯗꯛꯇ ꯆꯥꯗꯕꯅꯤꯅ ꯈꯪꯗꯕ ꯈꯣꯏꯅꯗꯤꯀꯣ ꯑꯁ ꯅꯣꯏꯁꯦ ꯆꯥꯛ ꯌꯥꯝꯍꯟꯗꯦ ꯈꯣꯠꯇꯦ ꯍꯥꯏꯕ ꯑꯁ ꯑꯗꯨ ꯈꯪꯕ ꯈꯣꯏꯅꯗꯤꯀꯣ ꯃꯣꯏꯒꯤ ꯈꯨꯠꯆꯥ ꯑꯁꯤꯗꯤ ꯌꯣꯛꯄ ꯉꯝꯔꯣꯏ ꯍꯥꯏꯔꯛꯀꯅꯤ ꯑꯁ ꯁꯥ ꯁꯟꯒꯨꯝꯕ ꯑꯣꯏꯔꯗꯤꯀꯣ
ꯆꯗꯤ ꯑꯗꯨꯝ ꯆꯥꯏ ꯅꯣꯏꯗꯤ ꯅꯣꯏꯊꯣꯛꯇꯦ ꯀꯔꯤꯒꯤꯔ ꯑꯁꯤꯁꯦ ꯁꯦꯟꯇꯣꯡ ꯂꯩꯔꯥꯕ ꯍꯥꯏꯔꯛꯀꯅꯤ
ꯁꯥꯁꯨ ꯂꯣꯏ ꯃꯥ ꯆꯥꯔꯝꯒꯅꯤꯅꯦ ꯑꯗꯨꯗꯤ
ꯑꯗꯨꯅꯦ
ꯀꯩ ꯆꯥꯅꯤꯡꯕ꯭ꯔꯣ ꯊꯥ ꯊ ꯊꯥꯔꯛꯎꯔꯣ
ꯊꯥꯔꯛꯎꯗꯅ
ꯑꯁ ꯅꯪ ꯄꯨꯛ ꯊꯟꯅꯕ ꯊꯥꯒꯗꯕꯁꯤꯁꯨ ꯑꯁ ꯌꯥꯝ ꯋꯥꯒꯗꯕ ꯃꯥꯜꯂꯦꯀꯣ
ꯅꯪ
ꯀꯤꯠꯅꯤ ꯌꯣꯟꯕ ꯇꯥꯒꯅꯤ
ꯇ꯭ꯔꯥꯛ ꯑꯃ ꯑꯗꯨ ꯑꯣꯏꯔꯖꯨ ꯅꯨꯃꯤꯠ ꯅꯨꯃꯤꯠ ꯑꯅꯤ ꯑꯍꯨꯝꯗ ꯑꯗꯨꯝ ꯂꯣꯏꯒꯗꯕ ꯃꯥꯜꯂꯦ ꯅꯪꯒꯤ ꯋꯥꯁꯤꯁꯦ
ꯑꯁ ꯑꯗꯨꯅꯦ ꯈꯪꯗꯦꯗꯀꯣ ꯃꯤꯗꯤ ꯑ ꯀꯩꯔ ꯆꯥꯕꯁꯤꯅ ꯍꯤꯡꯅꯕ ꯆꯥꯏ ꯍꯥꯏꯌꯦ ꯑꯩꯈꯣꯏꯗꯤ ꯍꯤꯡꯔꯕꯁꯦ ꯆꯥꯅꯕꯒꯤ ꯈꯛ ꯇ ꯃꯥꯟꯈ꯭ꯔꯦ
ꯑꯦ ꯅꯣꯏ ꯑ ꯅꯪ ꯈꯠꯂꯁꯨ ꯅꯣꯏꯈꯠꯇ꯭ꯔꯁꯨ ꯌꯥꯝ ꯆꯥꯕ ꯃꯤꯗꯤꯀꯣ
ꯎꯝ
ꯎꯝ ꯑꯗꯨꯝ ꯌꯥꯕꯅꯦ ꯃꯣꯏꯗꯣ
ꯑꯗꯨꯝ ꯌꯥꯕꯅꯤ ꯅꯪ ꯀꯩꯅꯣ ꯅꯥꯕ ꯀꯩ ꯀꯩꯅꯣꯗꯤ ꯇꯧꯔꯝꯃꯣꯏꯀꯣ
ꯅꯥꯕꯁꯦ ꯑꯉꯥꯡ ꯃꯇꯝꯗꯗꯤ ꯀꯣ ꯌꯥꯝ ꯅꯥꯒꯜ ꯂꯦꯕ ꯍꯧꯖꯤꯛꯀꯥꯟꯗꯤꯀꯣ ꯄꯥꯛ ꯅꯥꯗꯕꯅꯤ
ꯑꯗꯨꯒꯤꯅꯦꯕ ꯅꯪꯒꯤ ꯈꯨꯠꯆꯥꯗꯨꯅꯦꯕ
ꯑꯦ ꯑꯩꯉꯣꯟꯗ ꯐꯖꯅ ꯑꯩꯒꯤꯁꯦ ꯌꯥꯝ ꯈꯪꯔꯤꯕꯁꯦ ꯅꯪꯁꯨ ꯇꯧꯔꯝꯗꯣꯏ ꯃꯥꯜꯂꯦ
ꯍꯥ
ꯑꯩ ꯅꯣꯏ ꯏꯃꯨꯡꯗ ꯑꯩ ꯗꯧꯅ ꯈꯔ ꯇꯣꯏꯅ ꯈꯔ ꯌꯥꯝ ꯆꯥꯕ ꯃꯤꯒ ꯂꯩ ꯖꯥꯠꯔ
ꯑꯩꯅꯤꯗꯅ ꯑꯗꯨꯕꯨꯗꯤ
ꯑꯗꯨꯒꯤꯅꯦꯕ ꯅꯪꯅ ꯐꯖꯅ ꯈꯪꯔꯤꯕꯁꯦ
ꯑꯣ ꯈꯪꯕꯒꯤ ꯑꯗꯨꯝ ꯍꯥꯏꯕꯅꯤꯅ ꯑꯗꯣ ꯂꯣꯏꯅ ꯃꯛ ꯀꯣꯏꯁꯟꯗꯣ ꯂꯥꯛꯏꯗꯣ ꯑꯗꯨꯃꯥꯏꯅ ꯀꯩꯅꯣ ꯇꯧꯕꯤꯒꯤꯅꯦꯕ ꯑꯦ ꯑꯩꯁꯨꯅꯦ ꯑꯦꯁ ꯌꯥꯝꯅ ꯀꯩꯅꯣ ꯃꯤ ꯑꯇꯩꯒꯨꯝꯅ ꯆꯥꯎ ꯆꯥꯎꯕꯒꯨꯝꯕ ꯑꯗꯨꯕꯨꯗꯤ ꯇꯧꯗ ꯇꯧꯗꯕꯅꯦꯕ ꯌꯥꯝ ꯀꯪꯕꯅꯦꯕ ꯌꯥꯝ ꯀꯩꯅ ꯇꯧꯕꯅꯦꯕ ꯑꯗꯨ ꯑꯩꯁꯨ ꯍꯦꯜꯕꯨꯗꯤ ꯌꯥꯝ ꯐꯕꯅꯤ ꯑꯦꯁ ꯑꯩ ꯉꯁꯥꯏ ꯍꯥꯏꯗꯨꯅꯦ ꯆꯠꯄ ꯀꯩ ꯀꯩꯅꯣ ꯇꯧ ꯆꯠꯄ ꯀꯩ ꯀꯩꯅꯣ ꯇꯧꯔ ꯀꯥꯟꯅꯁꯨ ꯃꯄꯥꯟꯗ ꯊꯣꯛꯑꯁꯨ ꯑꯦꯁ ꯎꯕ ꯈꯨꯗꯤꯡꯅꯤ ꯆꯥꯏꯁꯦ
ꯎꯝ ꯈꯔ ꯂꯩꯔꯒꯀꯣ ꯅꯥꯄꯤ ꯍꯦꯛ ꯍꯦꯛ ꯎꯕꯁꯨ ꯆꯥꯔꯛꯀꯅꯤꯀꯣ ꯅꯪ ꯁꯟ ꯑꯣꯏꯅ ꯇꯧꯒꯅꯨ ꯇꯧꯒꯅꯨ
ꯅꯪ ꯁꯥꯥ ꯆꯥꯗꯕ ꯂꯩꯕ꯭ꯔꯣ
ꯎꯝ ꯂꯩ ꯑꯥ ꯑꯣꯛꯁꯥꯗꯤ ꯈꯔ ꯄꯥꯝꯗꯦ
ꯑꯁ ꯈ꯭ꯋꯥꯏꯗ ꯈ꯭ꯋꯥꯏꯗꯒꯤ ꯀꯩꯅꯣ ꯑꯍꯥꯎꯕꯁꯦ ꯌꯥꯝ ꯄꯥꯝꯗꯕ ꯅꯪꯅ
ꯑꯗꯣ ꯑꯩ ꯋꯥꯔꯤ ꯔꯤꯕꯤꯒꯦ ꯀꯣ ꯑꯁ ꯅꯪꯁꯨ ꯀꯩꯅꯣ ꯉꯛꯑ ꯈꯨꯗꯛꯇ ꯍꯥꯏꯔꯛꯀꯅꯨ ꯋꯥꯔꯤꯁꯦ ꯍꯥꯟꯅ ꯇꯥꯒꯤꯁꯤꯌꯣ
ꯑꯗꯣ ꯑꯩ ꯑꯩꯉꯣꯟꯗꯗꯤꯀꯣ ꯑꯗꯨ ꯋꯥꯔꯤꯗꯣ ꯍꯥꯏꯗ꯭ꯔꯤꯉꯩꯗ ꯋꯥꯔꯤꯗꯣ ꯍꯥꯟꯅ ꯀꯩꯅꯣ ꯂꯤꯒꯗꯕ ꯅꯠꯇꯦ ꯑꯩꯉꯣꯟꯗꯗꯤ
ꯏꯁ ꯀꯩꯅꯣ ꯑꯗꯨ ꯑꯣꯏꯗꯤ ꯅꯪꯉꯣꯟꯗ ꯍꯥꯏꯗꯣꯏꯕꯁꯦ ꯀꯔꯤ ꯍꯥꯏꯗꯣꯏꯅꯣ
ꯃꯥꯡꯒ꯭ꯔꯕꯣ
ꯅꯔꯕꯥ ꯆꯠꯄ꯭ꯔꯣ
ꯆꯠꯇꯦꯗ ꯀꯥꯏꯗꯒꯤ ꯅꯔꯚꯁ ꯆꯠꯄ ꯍꯥꯏꯕꯕꯨ ꯀꯩꯅꯣ ꯈꯪꯗꯦ ꯄꯨꯟꯁꯤꯗ
ꯈꯪꯗꯦ ꯑꯩꯁꯨ ꯈꯪꯗꯦ ꯃꯤ ꯍꯥꯏꯅꯕꯒꯤ ꯑꯗꯨꯝ ꯍꯪꯕꯅꯤꯗ ꯀꯩꯅꯣꯗꯣ ꯈꯔ ꯍꯥꯏꯕꯤꯒꯦꯔ
ꯑꯩ ꯄꯨꯟꯁꯤꯗ ꯈꯪꯗ꯭ꯔꯤ ꯑꯆꯥꯄꯣꯠ ꯔꯗꯣ